ꯎꯝ
ꯍꯜꯂꯣ
ꯇꯥꯕ꯭ꯔꯣ
ꯇꯥꯏꯌꯦ
ꯎꯝ
ꯇꯥꯔꯕꯣ ꯑꯩꯁꯨ ꯑꯩꯒꯤꯁꯨ
ꯇꯥꯔꯦ ꯇꯥꯔꯦ
ꯑꯣ ꯅꯪꯒꯤ ꯈꯣꯟꯗꯣ ꯌꯥꯝ ꯇꯥꯞꯄꯦꯅꯦ ꯈꯔ ꯀꯟꯅ ꯉꯥꯡꯉꯨꯅꯦ
ꯍꯩ ꯅꯪꯒꯤ ꯐꯣꯟ ꯑꯣꯏꯔꯝꯃꯅꯤ ꯑꯗꯨꯒꯤ
ꯅꯠꯇꯦ ꯑꯩꯒꯤꯗꯤ ꯐꯣꯟꯁꯦ ꯅꯅꯥꯛꯇ ꯊꯝꯃꯗꯤ ꯍꯧꯖꯤꯛ ꯑꯃꯨꯛ ꯅꯦꯠꯋꯥꯛ ꯅꯨꯡꯉꯥꯏ ꯅꯨꯡꯉꯥꯏꯕ ꯇꯣꯛꯈ꯭ꯔꯅ‌ꯦꯕ ꯑꯃꯛ ꯑꯗꯨꯒꯤꯅꯦ
ꯑꯩꯅ ꯍꯥꯏꯗꯤ ꯑꯩꯅ ꯋꯥ ꯉꯥꯡꯕꯗꯨ
ꯎꯝ
ꯅꯪꯒꯤ ꯐꯣꯟ ꯑꯣꯏꯔꯝꯒꯅꯦꯕ ꯇꯥꯕ ꯐꯖꯅ ꯇꯥꯗꯦ ꯍꯥꯏꯔꯛꯏꯗꯨ
ꯑꯦ ꯑꯩꯒꯤ ꯐꯣꯟꯗꯤ ꯅꯨꯡꯉꯥꯏꯕꯅꯦ ꯎꯝ ꯀꯩꯗꯧꯔꯝꯃꯤꯅꯣ
ꯐꯝꯃꯤꯌꯦ ꯐꯝꯃꯒ ꯑꯃꯨꯛ ꯀꯥꯡ ꯂꯥꯛꯄꯁꯤꯅ ꯌꯥꯗꯦ ꯐꯝꯃꯁꯨ
ꯎꯝ ꯆꯠꯂꯣ ꯆꯠꯊꯣꯛ ꯆꯠꯁꯤꯟ ꯇꯧꯑꯣ ꯆꯠꯄꯁꯨ ꯌꯥꯝ ꯋꯥꯕꯅꯦ
ꯆꯠꯄꯁꯨ ꯉꯁꯥꯏꯗꯒꯤꯩ ꯆꯠꯂꯒ ꯂꯩꯕꯒꯤ ꯋꯥꯔꯦ
ꯌꯨꯝꯗ ꯑꯗꯨꯝ ꯐꯖꯅ ꯂꯩꯔꯒ ꯋꯥꯔꯤ ꯁꯥꯟꯅꯕ ꯌꯥꯕꯗꯨꯕꯨ ꯅꯪꯁꯨ
ꯑꯩꯅ ꯌꯨꯝꯗꯗꯤ ꯁꯥꯅꯤꯡꯗꯕ
ꯒꯨꯟꯅꯥꯏ ꯑꯃ ꯄꯥꯏꯔꯒ ꯐꯝꯃꯨꯗꯗꯤ
ꯌꯨꯝꯗꯗꯤ ꯋꯥꯔꯤ ꯁꯥꯅꯤꯡꯗꯕ ꯑꯗꯨꯣꯏꯅꯤ
ꯐ ꯑꯗꯨꯗꯤ ꯀꯥꯡ ꯆꯤꯛꯇꯅꯕ
ꯃꯤꯅ ꯇꯨꯝꯂꯤꯉꯩꯁꯤꯗ ꯑꯩꯅ ꯋꯥꯔꯤ ꯀꯟꯅ ꯇꯧꯔꯒ ꯂꯩꯔꯜꯂꯤ ꯇꯨꯝꯕ ꯃꯤꯗ ꯅꯨꯡꯉꯥꯏꯔ ꯂꯩꯕ
ꯑꯗꯨꯅꯦ ꯑꯗꯨꯅꯦ ꯀꯥꯡ ꯆꯤꯛꯇꯅꯕ ꯒꯟꯅꯥꯏ ꯑꯃ ꯄꯥꯏꯔꯒ ꯐꯝꯃꯣ ꯑꯗꯨ ꯑꯣꯏꯔꯗꯤ ꯑ
ꯑꯗꯨ
ꯋꯥ ꯑꯗꯨ꯭ꯔꯦ ꯑꯗꯨꯅ ꯕꯣ ꯉꯥꯏꯔꯝꯕ ꯑꯣꯏꯔꯝꯒꯅꯤꯅꯦ ꯅꯪꯒꯤꯁꯦ
ꯎꯝ ꯣꯅꯔꯤ
ꯑꯩꯗꯤ ꯇꯨꯝꯅꯤꯡꯕ ꯍꯧꯥꯎꯋꯦ ꯅ ꯅꯨꯡꯉꯥꯏꯇꯕꯁꯤꯅ ꯕꯣꯔ ꯌꯦꯡꯒꯦ ꯇꯧꯔꯗꯤꯀꯣ ꯑꯃꯛ ꯅꯗꯣ ꯆꯞꯄ ꯍꯧꯔꯅꯦꯕ ꯑꯩꯒꯤꯁꯦ
ꯑ ꯎꯝ
ꯌꯥꯝ ꯇꯟꯕꯅꯦ
ꯑꯗꯨꯃꯥꯏꯅ ꯇꯧꯋꯦ ꯕꯣꯔꯁꯤ ꯌꯦꯡꯃꯟ ꯑꯣꯏꯔꯅꯤ ꯍꯥꯏꯔꯗꯤ ꯆꯞ ꯐꯥꯎꯔꯅꯤ
ꯆꯞꯄ ꯑꯗꯨꯝ ꯍꯧꯔꯅꯤ ꯕꯣꯜꯗ ꯑꯗꯨꯝꯒꯣ ꯀꯩꯀꯥ ꯆꯟꯒꯗꯕ ꯃꯇꯝ ꯀꯩꯀꯥꯗꯣ
ꯎꯝ
ꯑꯗꯨꯗ ꯍꯦꯔꯥꯜ ꯆꯠꯄ ꯍꯧꯧꯕꯅꯦꯕ ꯊꯧꯔꯥꯛ ꯑꯣꯏꯕ ꯃꯤꯅ ꯂꯥꯎꯕ ꯂꯣꯏꯈ꯭ꯔꯀꯥꯟꯗ ꯑꯩ ꯂꯥꯎꯒꯅꯦꯕ
ꯎ
ꯎꯝ
ꯎꯝ ꯑꯩ ꯅꯪꯉꯣꯟꯗ ꯀꯣꯏꯁꯟ ꯑꯃ ꯍꯪꯉꯦꯀꯣ
ꯀꯩ ꯀꯩꯁꯦꯜꯅ ꯀꯥꯏ ꯀꯩꯁꯅꯥ
ꯑ ꯀꯣꯏꯁꯟ ꯍꯥꯏꯗꯤ ꯆꯨꯝꯅꯗꯒꯤ ꯑꯉꯥꯡꯁꯤꯡꯅ ꯑꯗꯨꯝ ꯀꯩꯅꯣ ꯇꯧꯕꯖꯥꯗ꯭ꯔ ꯄ꯭ꯂꯦꯠ ꯑꯃ ꯆꯥꯔꯗꯤ ꯄ꯭ꯂꯦꯠ ꯑꯃ ꯆꯥꯔꯗꯤ ꯄ꯭ꯂꯦꯠ ꯑꯃ ꯂꯦꯝꯃꯦ ꯀꯩꯅꯣ ꯍꯥꯏꯕꯖꯥ ꯑꯗꯨꯗ
ꯑ ꯑꯉꯅꯤ
ꯑ ꯑꯁꯤ ꯖꯪꯒꯜꯗ ꯂꯩꯕꯀꯣ
ꯎꯝ
ꯖꯪꯒꯜꯗ ꯂꯩꯕ ꯀꯩꯅꯣꯁꯤꯡꯗꯨ ꯂꯣꯏꯅ ꯑꯁꯤ ꯑꯦꯅꯤꯃꯦꯜꯁꯤꯡꯗꯨ ꯃꯣꯏꯁꯦ ꯅꯣꯡꯃꯁꯦ ꯄꯨꯟꯅ ꯂꯩꯃꯤꯟꯅꯕꯅꯦꯕ
ꯍꯥ
ꯄꯨꯟꯅ ꯂꯩꯃꯤꯅ ꯍꯥꯏꯕ ꯃꯇꯝꯗ ꯀꯛꯆꯦꯡꯁꯦ ꯑꯥ
ꯀꯩꯕ
ꯀꯛꯆꯦꯡ ꯀꯛꯆꯦꯡ
ꯀꯩꯅꯣ ꯀꯩꯅꯣ ꯀꯛꯆꯦꯡꯗꯤ
ꯑꯦꯟꯗꯨ ꯑꯦꯟ
ꯍꯣꯏ ꯍꯣꯏ
ꯑꯥ ꯑꯗꯨ ꯑꯦꯟꯗꯣ ꯂꯥꯛꯄ
ꯎꯝ
ꯇꯥꯏꯒꯔ ꯂꯥꯏꯌꯟ ꯑꯦꯂꯤꯐꯦꯟ ꯀꯩ ꯀꯩ ꯂꯣꯏꯅ ꯃꯥ ꯂꯥꯛꯑꯅꯤ ꯍꯥꯏꯕ ꯈꯪꯕꯗꯒꯤ ꯂꯣꯏꯅ ꯆꯦꯟꯈ꯭ꯔꯕ ꯂꯣꯠꯈ꯭ꯔꯕ
ꯍꯣꯏ
ꯑꯗꯨꯗꯣ ꯀꯩꯒꯤꯔꯥ
ꯎꯝ
ꯈꯪꯉꯗꯤ ꯍꯥꯏꯌꯨꯅꯦ
ꯃꯈꯣꯡ ꯌꯥꯝꯕꯒꯤꯔꯥ
ꯑꯦ ꯀꯛꯆꯦꯡꯕꯨ ꯃꯈꯣꯡ ꯌꯥꯝꯕ꯭ꯔꯅꯦ
ꯃꯔꯤ ꯂꯩꯔꯤꯗꯨꯗꯤ
ꯕꯤꯁ
ꯑꯦ ꯅꯠꯇꯦ ꯅꯠꯇꯦ
ꯀꯛꯆꯦꯡꯗꯣ ꯂꯥꯛꯑꯅꯤ ꯈꯪꯕꯗꯒꯤ ꯂꯣꯏꯅ ꯆꯦꯟꯈ꯭ꯔꯕ ꯂꯣꯠꯈ꯭ꯔꯕ ꯀꯛꯆꯦꯡ ꯎꯗꯅꯕ ꯀꯛꯆꯦꯡꯅ ꯃꯣꯏ ꯑꯩꯉꯣꯟꯗ ꯎꯗꯅꯕ
ꯀꯛꯆꯦꯡꯗꯣ ꯌꯥꯝꯕꯒꯤ ꯑꯣꯏꯔꯝꯒꯅꯤ ꯑꯗꯨꯗꯤ
ꯅꯠꯇꯦ ꯀꯛꯆꯦꯡ ꯑꯃ ꯈꯛꯅꯦ
ꯎꯝ
ꯈꯪꯕ꯭ꯔꯣ ꯀꯩꯒꯤꯔꯥ
ꯈꯪꯗ꯭ꯔꯦꯗ
ꯈꯪꯗꯦ ꯍꯥꯏꯔꯣ
ꯍꯥꯏꯕꯤꯌꯨꯔꯥ
ꯍꯥꯏꯔꯣ
ꯃꯣꯏꯗꯨ
ꯑꯥ
ꯑꯁꯤꯕꯣ ꯋꯥꯔꯤꯅꯦꯅ
ꯂꯥꯛꯇ꯭ꯔꯤꯉꯩꯗꯒꯤ ꯅꯣꯏ ꯀꯔꯤ ꯍꯥꯏꯕ ꯌꯥꯗ꯭ꯔꯦ ꯗꯗꯤ
ꯑꯥ
ꯀꯅꯥꯅ ꯈꯪꯒꯅꯤ ꯁꯤꯕꯨ ꯀꯅꯥꯅ ꯈꯟ ꯈꯟ ꯈꯟꯂꯖꯤꯕꯨ
ꯎꯝ
ꯑꯃꯨꯛ ꯑꯃ ꯑꯃ ꯑꯃꯨꯛ ꯍꯉꯛꯑꯅꯤ
ꯑꯗꯨꯒ ꯑꯩ ꯑꯃꯨꯛ ꯍꯥꯏꯔꯛꯀꯦꯀꯣ ꯀꯛꯆꯤꯡꯒꯤ ꯋꯥꯔꯤꯅꯤꯀꯣ ꯁꯤꯁꯨ
ꯎꯝ
ꯍꯣꯏ
ꯗꯨꯝꯕ ꯏꯁꯄꯥꯏ ꯅꯥꯕ ꯃꯇꯝꯗ ꯑꯁꯤ ꯑꯦꯂꯤꯐꯦꯟ ꯀꯩꯀꯩꯁꯦꯀꯣ
ꯎꯝ
ꯇꯦꯝꯄꯜ ꯑꯃꯗ ꯆꯪꯈ꯭ꯔꯕꯅꯦꯕ
ꯎꯝ
ꯂꯣꯠꯄ ꯆꯪꯈ꯭ꯔꯕꯅꯦꯕ
ꯑꯣ
ꯑꯗꯨꯒ ꯀꯛꯆꯦꯡꯁꯤꯅ ꯃꯣꯏꯁꯦ ꯇꯦꯝꯄꯜ ꯃꯅꯨꯡꯗ ꯆꯪꯉꯦ ꯍꯥꯏꯕꯁꯦ ꯀꯃꯥꯏꯅ ꯈꯪꯕ꯭ꯔꯥ
ꯆꯥꯎꯋꯦ
ꯎꯝ ꯇꯦꯝꯄꯜꯗꯁꯨ ꯂꯣꯠꯐꯝꯅ ꯌꯥꯝ ꯂꯩꯅ ꯆꯥꯎꯔꯁꯨ ꯑꯦꯂꯤꯐꯦꯟꯒꯨꯝꯕꯆꯥꯎꯔꯁꯨ ꯃꯣꯏꯁꯦ ꯁꯤꯗ ꯂꯩꯌꯦ ꯍꯥꯏꯕꯁꯦ ꯀꯛꯆꯦꯡꯅ ꯀꯃꯥꯏꯅ ꯈꯪꯕ꯭ꯔꯥ
ꯃꯣꯏꯒꯤ ꯈꯣꯡꯒꯤ ꯑꯥ ꯆꯠꯄꯒꯤ ꯀꯩꯅꯣ ꯃꯃꯤꯗꯣ ꯇꯥꯕꯒꯤ
ꯎꯝ ꯑꯗꯨꯁꯨ ꯅꯠꯇꯦ
ꯑꯁ ꯀꯩꯅꯣꯅꯦ ꯑꯗꯨꯗꯤ
ꯀꯃꯥꯏ ꯅꯪꯁꯨ ꯈꯣꯡꯒꯤ ꯃꯃꯤ ꯇꯥꯏ ꯍꯥꯏꯗꯤ ꯂꯣꯏꯔꯦꯅꯦ
ꯃꯣꯏꯗꯤ ꯆꯥꯎꯋꯦꯗꯅ
ꯏꯁ ꯆꯠꯄ ꯈꯨꯗꯤꯡ ꯃꯃꯤ ꯂꯩꯒꯗ꯭ꯔꯦꯅꯦ ꯊꯤꯟꯄꯜꯗꯨꯕꯨ ꯇꯦꯝꯄꯜꯗꯁꯨ ꯅꯠꯇꯦ ꯃꯣꯏꯁꯦ ꯑꯗꯨꯝ ꯃꯥꯡꯕ ꯃꯇꯝꯗ ꯑꯣ ꯃꯣꯏꯁꯦ ꯇꯦꯝꯄꯜꯗ ꯂꯩꯔꯦ ꯈꯪꯈ꯭ꯔꯕꯅꯦꯕ ꯊꯤꯕ ꯃꯇꯝꯗ
ꯑꯣ ꯃꯣꯏ ꯇꯦꯝꯄꯜꯗ ꯇꯦꯝꯄꯜꯗ ꯁꯥꯟꯅ ꯁꯥꯟꯅꯕꯒꯤ ꯈꯪꯕ
ꯍꯥꯏꯕꯔꯣ ꯀꯨꯝꯃꯥꯏ ꯇꯦꯝꯄꯜꯗꯁꯤꯅꯅꯥꯕ ꯈꯪꯕꯌꯦ
ꯃꯣꯏ ꯂꯣꯂꯤꯗꯨꯗꯤ ꯁꯥꯟꯅꯕꯒꯤꯅꯦꯗꯅ
ꯑꯗꯨ ꯅꯪꯁꯨ ꯈꯔ ꯄꯣꯏꯟꯗꯨ ꯌꯥꯝ ꯆꯅꯥꯟꯅ ꯄꯤꯌꯣꯅꯦ ꯀꯩꯅꯣꯅꯦ ꯗꯝꯕꯥꯁꯤꯄꯥꯏ ꯗꯝꯕꯥꯁꯤꯄꯥꯏ ꯁꯥꯟꯅꯕ ꯃꯇꯝꯗ ꯀꯛꯆꯤꯡꯗꯣ ꯃꯥꯡꯉꯤꯅꯦ ꯀꯛꯆꯤꯡꯗꯣ ꯃꯥꯡꯕꯅꯦ ꯑꯗꯨꯒ ꯂꯣꯠꯄ ꯆꯠꯈ꯭ꯔꯕꯅꯦ ꯑꯗꯨꯗ ꯑꯇꯩ ꯃꯐꯝꯗ ꯂꯣꯠꯇꯦ ꯍꯥꯏꯕ ꯀꯛꯆꯤꯡ ꯈꯪꯈ꯭ꯔꯦ ꯇꯦꯝꯄꯜꯗ ꯑꯣꯏꯅ ꯃꯣꯏꯁꯦ ꯂꯣꯠ ꯂ ꯂꯩꯔꯦ ꯍꯥꯏꯕꯁꯦ ꯀꯃꯥꯏꯅ ꯈꯪꯕꯅꯣ ꯍꯥꯏꯕꯅꯦ ꯀꯛꯆꯤꯡꯗꯨ
ꯂꯥꯏ ꯈꯣꯏꯔꯃꯝ ꯂꯥꯏ ꯈꯣꯏꯔꯝꯕꯒꯤ ꯃꯣꯏꯗꯣ ꯂꯥꯏ ꯈꯣꯏꯔꯝꯃꯒ ꯂꯩꯕꯒꯤ
ꯅꯠꯇꯦ ꯃꯤ ꯑꯃ ꯃꯥꯡ ꯀꯛꯆꯦꯡ ꯇꯧ ꯑꯦ ꯂꯣꯠꯄꯕꯨ ꯀꯃꯥꯏꯅ ꯂꯥꯏ ꯈꯣꯏꯔꯝꯃꯒ ꯂꯩꯕ꯭ꯔꯅꯦ ꯃꯤ ꯁꯥꯟꯅꯔꯒ ꯂꯩꯕꯗꯨꯕꯨ
ꯑꯁ ꯈꯪꯗ꯭ꯔꯦ ꯍꯥꯏꯔꯣ
ꯍꯥꯏꯕꯤꯔꯒꯦꯀꯣ
ꯍꯥꯏꯔꯣ
ꯑꯦꯂꯐꯦꯟ ꯀꯩꯀꯩꯁꯤꯡꯗꯣ ꯇꯦꯝ ꯇꯦꯝꯄꯜꯗ ꯆꯪꯈꯤꯕ ꯀꯩꯅꯣ ꯁꯤꯡꯗꯨ ꯃꯣꯏꯒꯤ ꯆꯄꯜꯗꯨ ꯇꯦꯝꯄꯜꯒꯤ ꯃꯄꯥꯟꯗ ꯂꯣꯏꯅ ꯂꯩꯕꯩ ꯀꯛꯆꯦꯡꯅ ꯈꯪꯈ꯭ꯔꯕ ꯇꯦꯝꯄꯜꯗꯗꯤ ꯆꯞꯄꯜ ꯍꯥꯞꯄꯤꯗꯦꯅ
ꯃꯣꯏ ꯒꯩꯅꯣ ꯁꯥ ꯀꯩꯅꯣ ꯃꯣꯏꯁꯤꯕꯨ ꯆꯄꯜ ꯍꯥꯞꯅꯕ꯭ꯔꯣꯅꯦ
ꯑꯗꯨ ꯆꯠꯄꯜ ꯍꯥꯞꯅꯕ꯭ꯔꯥꯑ ꯑꯗꯨ ꯆꯥꯛꯁꯤꯡꯗꯨꯕꯨ ꯑꯗꯨꯃꯁꯨ ꯁ꯭ꯋꯥꯏꯁ ꯅꯥꯕ꯭ꯔꯣ ꯑꯗꯨꯗꯤ ꯑꯦꯛꯖꯥꯝꯄꯜꯅꯤ ꯀꯩꯅꯣ ꯋꯥꯔꯤꯅꯤ ꯀꯩꯅꯣ
ꯑꯗꯨ ꯑꯣꯏꯔꯁꯨ ꯁꯤꯗꯤ ꯀꯗꯥꯏꯗꯒꯤ ꯃꯣꯏꯁꯨ ꯄꯍꯥ ꯇꯣꯡꯉꯒ ꯆꯪꯈꯤꯕꯅꯦꯕ ꯑꯗꯨ ꯍꯥꯏꯔꯗꯤ ꯈꯔꯗꯤ ꯎ ꯋꯥꯔꯤ ꯂꯧꯊꯣꯛꯄ ꯌꯥꯏꯗꯅ
ꯋꯥꯔꯤꯗꯨ ꯀꯩꯅꯣꯗꯨꯕꯨ ꯅꯪꯁꯨ ꯀꯃꯥꯏꯅ ꯅꯪꯉꯣꯡꯗ ꯈꯪꯉ ꯃꯤꯅ ꯇꯦꯝꯄꯜ ꯍꯥꯏꯔꯦ ꯑꯗꯨꯒ ꯃꫭꯏꯅ ꯈꯪꯈꯤꯕꯅꯣ ꯍꯥꯏꯔꯛꯑꯦ ꯑꯣ ꯇꯦꯝꯄꯜꯗꯗꯤ ꯆꯄꯜ ꯍꯥꯞꯄ ꯌꯥꯗꯦ ꯍꯥꯏꯕꯗꯣ ꯈꯪꯗꯦ ꯑꯗꯨ ꯑꯗꯨꯅꯦꯗ
ꯌꯥꯝ ꯍꯩꯔꯝꯃꯤꯅ
ꯌꯥꯝ ꯍꯩꯕꯅꯦ
ꯑꯩꯈꯣꯏꯗꯤ ꯈꯪꯍꯧꯗ꯭ꯔꯦ
ꯌꯥꯝꯅ ꯈꯪꯕꯅꯤꯗ ꯂꯣꯏ ꯀꯥꯎ ꯈꯤꯕꯩꯅꯦ ꯑꯃꯨꯛ
ꯑꯩꯁꯨ ꯁꯤꯗꯤ ꯇꯥꯕꯒꯨꯝ ꯇꯧꯋꯦ ꯑꯗꯣ ꯀꯥꯎꯕꯒꯤꯔꯥ ꯈꯪꯗꯦꯗ ꯇꯥꯗꯤ ꯇꯥꯔꯝꯃꯅꯤ ꯍꯥꯟꯅꯗꯒꯤ
ꯎꯝ ꯇꯥꯔꯝꯕꯁꯨ ꯌꯥꯏ
ꯍꯥꯏꯕꯗꯤ ꯑꯁꯤꯒꯨꯝꯕꯗꯤ ꯌꯥꯝ ꯌꯥꯝꯈ꯭ꯔꯦꯗꯅ ꯑꯗꯨꯝ ꯃꯤꯅ ꯑꯗꯨꯝ ꯍꯪꯉꯛꯄꯗꯣ ꯌꯥꯝꯃꯦꯗꯅ ꯑꯗꯣ ꯌꯥꯝꯃꯟꯕꯒꯤ ꯀꯥꯎꯕꯗꯣ
ꯎꯝ
ꯑꯗꯨꯒꯤ ꯌꯥꯔꯝꯅꯦ
ꯁꯨꯝ ꯁꯨꯝ ꯑ ꯀꯩꯅꯣ ꯑꯥ ꯀꯩꯅꯣ ꯀꯥꯎꯗꯕꯁꯦ ꯁꯨꯛ ꯀꯥꯎ ꯀꯥꯎꯗꯕꯁꯦ ꯆꯥꯔꯁꯨ ꯆꯥꯗ꯭ꯔꯁꯨ ꯀꯣꯝꯄꯥꯛ ꯑꯃ ꯍꯥꯏꯕ
ꯑꯥ
ꯑꯗꯨ ꯈꯠꯇꯅꯦ ꯑꯩꯁꯦ ꯑꯗꯨꯝ ꯅꯤꯡꯁꯤꯡ ꯅꯤꯡꯁꯤꯡꯅꯕ ꯇꯧꯔꯗꯤ ꯑꯗꯨꯝ ꯅꯤꯡꯁꯤꯡꯒꯅꯤ ꯏꯗ ꯑꯗꯨ ꯑꯣꯏꯔꯁꯨ
ꯑꯩ ꯑꯃꯁꯨ ꯇ꯭ꯔꯥꯏ ꯇꯧꯒꯦ ꯆꯨꯝꯕ꯭ꯔꯥ ꯆꯨꯝꯗꯕ꯭ꯔꯗꯤ ꯈꯪꯗꯦꯀꯣ ꯑꯃ ꯅꯪꯉꯣꯟꯗ ꯑꯗꯨꯝ ꯍꯪꯕ ꯌꯦꯡꯉꯀꯣ ꯆꯨꯝꯕꯔ ꯆꯨꯝꯗꯕꯔ ꯈꯪꯗꯦ ꯑꯩꯁꯨ ꯀꯥꯎꯔꯦ ꯑꯗꯨꯗꫭ
ꯍꯪꯉꯣ
ꯑꯩ ꯅꯪꯉꯣꯟꯗ ꯍꯥꯏꯌꯦꯕ ꯑꯗꯨꯗꯤꯀꯣ
ꯎꯝ
ꯋꯥꯟ ꯊꯥꯎꯖꯟ ꯑꯁ ꯑꯁꯤꯗꯤ ꯍꯥꯏꯅꯤꯉꯥꯏ ꯐꯔꯛ ꯇꯥꯅꯤꯗꯤ ꯎꯠꯀꯗꯕꯅꯤ ꯑꯗꯨꯗꯤ ꯑꯩ ꯑꯗꯨꯝ ꯆꯤꯟꯅ ꯍꯥꯏꯔꯒꯦꯀꯣ
ꯒ꯭ꯌꯥꯟ ꯇꯥꯗ꯭ꯔꯗꯤ ꯑꯩ
ꯆꯤꯟꯅ ꯍꯥꯏꯔꯒꯦ ꯑꯗꯨꯝ ꯈꯪꯉꯅꯤ ꯋꯥꯟ ꯖꯦꯔꯣ ꯅꯥꯏꯟ ꯖꯦꯔꯣꯁꯦ ꯀꯩꯅꯣ ꯀꯌꯥꯅꯣ
ꯀꯌꯥꯅꯣꯕ ꯋꯥꯟ ꯖꯦꯔꯣ ꯅꯥꯏꯟ ꯖꯦꯔꯣ
ꯑꯥ
ꯂꯤꯁꯤꯡ ꯑꯃ
ꯌꯥꯡꯈꯩ ꯅꯤꯐꯨ ꯋꯥꯟ ꯊꯥꯎꯖꯟ ꯅꯥꯏꯟꯇꯤ
ꯋꯥꯟ ꯊꯥꯎꯖꯟ ꯅꯥꯏꯟꯇꯤ ꯅꯥꯏꯟꯇꯤꯗꯨꯗꯥ ꯂꯨꯄꯥ ꯇꯔꯥ ꯍꯥꯞꯄꫭꯅꯦ ꯇꯦꯟ ꯍꯥꯞꯄꫭꯅꯦ
ꯅꯥꯏꯟꯇꯤꯗꯨꯗ ꯂꯨꯄꯥ ꯇꯔꯥ ꯍꯥꯞꯄꯣ
ꯑꯥ
ꯄꯟꯊꯧ